ꯇꯥꯕ꯭ꯔꯥ
ꯎꯝ ꯅꯪꯒꯤ ꯃꯈꯣꯟꯗꯣ ꯍꯥꯏꯐꯦꯠꯇꯪ ꯂꯩꯈꯠꯂꯧ ꯌꯦꯡꯉꯨꯅꯦ ꯍꯧꯖꯤꯛ
ꯍꯣ ꯌꯥꯔꯕ ꯖꯤ
ꯑ ꯈ꯭ꯋꯥꯏꯗꯩ ꯋꯥꯡꯕꯗꯤ ꯊꯝꯃꯣ ꯂꯩꯈꯠꯄꯗꯣ
ꯅꯠꯇꯦ ꯑꯗꯨꯝ ꯃꯌꯥꯏꯗ ꯈꯔ ꯂꯩ ꯈꯔ ꯂꯩꯈꯠꯂꯨꯔꯥ
ꯑꯥ ꯈꯤꯇꯪ ꯂꯩꯈꯠꯂꯣꯅꯦ ꯂꯣꯏꯕꯐꯥꯎ ꯂꯩꯈꯠꯂꯣꯅꯦ
ꯉꯁꯥꯏꯗꯒꯤ ꯍꯦꯟꯅꯗꯤ ꯈꯔ ꯈꯔ ꯐꯕ꯭ꯔꯥ ꯁꯤ ꯍꯨꯖꯤꯛꯅ
ꯑꯥ ꯂꯩꯈꯠꯄ ꯃꯐꯝꯗ ꯅꯝꯃꯒꯅꯦ ꯂꯩꯈꯠꯂꯣ
ꯂꯥꯏꯈꯠꯂꯦ ꯁꯤꯅ ꯍꯥꯏꯕꯗꯤ ꯈ꯭ꯋꯥꯏ ꯋꯥꯡꯕꯅꯦ ꯁꯤꯅ ꯑꯣ ꯅꯪ ꯌꯦꯡꯉꯣ ꯅꯪꯒꯤ ꯐꯣꯟꯅ ꯁꯣꯏꯔꯝꯕ ꯌꯥꯏꯑꯦꯗ
ꯑꯗꯨꯒꯤꯁꯨ ꯑꯣꯏꯕꯖꯔꯦ ꯃ ꯍꯥꯌꯦꯡ ꯈꯇꯪ ꯄꯥꯏꯌꯣꯕꯀꯣ ꯑꯩ ꯍꯥꯏꯐꯦꯠꯇꯪ ꯌꯦꯡꯒꯤꯒꯦ ꯑꯩꯒꯤꯗꯨꯗꯤ ꯎꯖꯨ ꯂꯣꯏꯅꯅꯦ ꯋꯥꯡꯉ ꯂꯩꯌꯦꯕ
ꯎꯝ ꯋꯥꯡꯃꯜꯂꯖꯨ ꯇꯥꯕ ꯅꯨꯡꯉꯥꯏꯇꯕꯅꯦꯕ ꯑꯗꯨꯒꯤ
ꯀꯝ ꯀꯥꯟꯗ ꯑꯃꯨꯛ ꯊꯣꯛꯈꯤꯗꯣꯏꯅꯣ ꯅꯪꯗꯤ
ꯀꯥꯏꯗ ꯑꯥ ꯌꯨꯝꯗ
ꯎꯝ
ꯑꯩꯁꯦ ꯌꯨꯝꯗ ꯍꯨꯖꯤꯛꯇꯤ ꯍꯥꯏꯕ ꯉꯝꯗ꯭ꯔꯦꯗ
ꯌꯨꯝ ꯀꯝ ꯀꯥꯟꯗ ꯊꯣꯛꯀꯦ ꯍꯥꯏꯅꯣ
ꯍꯥꯏꯕ ꯉꯝꯗ꯭ꯔꯦꯕ ꯍꯨꯖꯤꯛꯇꯤ
ꯊꯣꯛ ꯀꯣꯏ ꯌꯦ
ꯀꯨꯝꯍꯩ ꯍꯣꯏ ꯊꯣꯛꯑꯣꯏꯗ ꯀꯨꯝꯍꯩꯒꯤꯁꯨ ꯈꯪꯗ꯭ꯔꯦ ꯂꯥꯛ ꯆꯠꯀꯗꯧ ꯃꯥꯟꯗ꯭ꯔꯦꯗ ꯑꯝꯇ ꯍꯟꯗꯛꯇꯤ
ꯅꯪꯒꯤ ꯃꯀꯣꯟꯗꯣ ꯌꯥꯝ ꯅꯦꯝꯅ ꯇꯥꯏꯅꯦ ꯍꯥꯏꯐꯦꯠꯇꯪ ꯀꯟꯅ ꯉꯥꯡꯉꯣꯅꯦ
ꯑꯩ ꯀꯟꯅ ꯂꯥꯎꯔꯤꯅꯦ ꯁꯤ
ꯑꯣ ꯁꯤꯒꯤ ꯀꯟꯅ ꯇꯥꯔꯦ
ꯂꯩꯀꯥꯏ ꯑꯩꯈꯣꯏꯗ ꯂꯩꯕ ꯂꯩꯀꯥꯏꯐꯥꯎ ꯂꯣꯏ ꯇꯥꯔꯕꯅꯤ
ꯁꯤꯒꯤ ꯆꯥꯡꯗꯗꯤ ꯑꯣꯏ ꯑꯣꯏꯔꯒꯗꯤ ꯌꯥꯔꯦ
ꯑꯣ ꯈꯪꯗꯦ ꯅꯪ ꯅꯈꯣꯟꯗꯤ ꯌꯥꯝ ꯌꯥꯝ ꯁꯦꯡꯉꯦ ꯌꯥꯝ ꯀꯜꯂꯦꯕ ꯁꯦꯡꯉꯦ ꯀꯟꯁꯨ ꯀꯜꯂꯦ
ꯁꯦꯡꯗꯅꯤ ꯀꯩꯗꯧꯕꯒꯤ ꯁꯦꯡꯉꯣꯏꯗꯣꯏꯅꯣ ꯑꯩꯗꯤ ꯐꯖ ꯐꯖꯅ ꯉꯥꯡꯉꯤꯗꯨꯗꯤ
ꯑꯩꯁ ꯑꯩꯅ ꯚꯥꯏ ꯏꯍ ꯑꯩꯁꯦ ꯐꯖꯅ ꯉꯥꯡꯗꯕꯩ ꯇꯥꯏꯞꯇꯅꯤꯅꯦ ꯅꯪ ꯇꯧꯔꯤꯖꯦ
ꯅꯪꯒꯤꯗꯣ ꯍꯧꯖꯤꯛꯄꯨꯗꯤ ꯌꯥꯔꯦ ꯉꯁꯥꯏꯒꯤꯗꯣ ꯑꯩ ꯇꯥꯕꯗ ꯈꯔ ꯋꯥꯔꯦꯕ ꯈꯪꯕꯔ
ꯎꯝ
ꯑꯗꯣ ꯍꯥꯏꯔꯛꯎꯅꯦ ꯀꯔꯝ ꯀꯥꯟꯗ ꯑꯃꯨꯛ ꯊꯣꯛꯈꯤꯗꯣꯏꯅꯣ ꯊꯣꯛꯄ ꯇꯥꯔꯒꯗꯤ ꯊꯣꯛꯃꯤꯟꯅꯔꯒꯅꯦ ꯀꯨꯝꯍꯩ ꯇꯧꯃꯤꯟꯅꯕ ꯌꯥꯏꯑꯕ
ꯑꯩꯁꯦ ꯍꯟꯗꯛꯁꯦ ꯀꯨꯝꯍꯩ ꯊꯣꯛꯑꯔꯣꯏꯁꯤ꯭ꯔꯅ ꯍꯥꯏꯕ ꯊꯣꯛ ꯍꯣꯏ ꯊꯣꯛꯑꯅꯨꯗ ꯅꯪꯁꯨ
ꯎꯝ
ꯑꯦꯁ ꯌꯦꯛ ꯇꯔꯦ ꯄꯩꯁꯥ ꯃꯥꯡꯅꯉꯥꯏ ꯀꯔꯤꯕꯨ ꯏꯔꯥꯡꯁꯤꯒ ꯏꯔꯥꯡꯅ
ꯑꯣꯍꯣꯏ ꯏꯔꯥꯡꯕꯨꯗꯤ ꯈꯔ ꯀꯜꯂꯦ ꯑꯗꯣ ꯏꯔꯥꯡꯗꯨꯗꯤ ꯈꯔ ꯐꯗꯤ ꯐꯔꯛꯀꯗꯧ ꯃꯥꯜꯂꯦ ꯑꯗꯣ ꯈꯪꯗꯦꯀꯣ ꯅꯣꯏ ꯅꯣꯏ ꯒꯤ ꯂꯝꯕꯤꯗ ꯅꯠꯇ꯭ꯔꯒ ꯅꯣꯏꯔꯣꯝꯗꯗꯤ ꯀꯃꯥꯏꯅ ꯇꯧꯒꯦꯔꯥ ꯈꯪꯗꯦ ꯑꯩꯈꯣꯏꯔꯣꯝꯗꯗꯤ ꯕꯦꯔꯥ ꯀꯌꯥ ꯂꯩꯇꯕ꯭ꯔꯥꯅ ꯈꯜꯂꯦ
ꯑꯁ ꯈꯪꯗꯦ ꯑꯩꯈꯣꯏ ꯑꯩꯈꯣꯏ ꯂꯩꯀꯥꯏꯗꯅ
ꯍꯥꯏꯗꯤ ꯂꯝꯕꯤꯗꯅꯦꯕ ꯍꯧꯖꯤꯛ ꯕꯦꯔꯥ ꯇꯧꯔꯤꯁꯦ ꯑꯇꯣꯞꯄ ꯃꯐꯝꯗ ꯀꯩꯇ ꯕꯦꯔꯥ ꯇꯧꯗꯦꯕ ꯈꯪꯕ꯭ꯔꯥ
ꯎꯝ ꯍꯣꯏ ꯃꯅꯨꯡ ꯃꯅꯨꯡꯕꯨꯗꯤ ꯈꯨꯟꯒꯨꯝꯕ ꯃꯅꯨꯡ ꯃꯅꯨꯡꯗꯗꯤ ꯀꯩꯁꯨ ꯇꯧꯗꯦꯕ ꯑꯗꯨꯕꯨꯗꯤ ꯑꯗꯨꯁꯨ ꯑꯗꯨꯝ ꯂꯝꯕꯤꯗ ꯊꯥ ꯑꯗꯨꯗꯨꯗꯅꯦ ꯃꯣꯏꯅ ꯇꯧꯔꯤꯁꯦ ꯏꯔꯥꯡ ꯇꯧꯔꯤꯗꯨꯁꯨ
ꯎꯝ
ꯑꯁ ꯍꯪꯗ꯭ꯔꯦꯍꯦ
ꯇꯝꯄꯥꯥꯛꯇꯗꯗꯤꯅꯦ
ꯎꯝ
ꯀꯌꯥꯃꯨꯛ ꯑꯗꯨꯒꯨꯝꯕ ꯏꯔꯥꯡ ꯇꯧꯗꯦ ꯂꯝꯕꯤꯗ ꯇꯝꯄꯥꯛꯀ ꯆꯤꯡ ꯆꯠꯂꯝꯗꯥꯏꯒꯤ ꯂꯝꯕꯤꯗꯣ
ꯎꯝ
ꯃꯗꯨꯒꯤ ꯂꯝꯕꯤ ꯁꯤꯡꯕꯗꯨꯅꯦꯕ ꯃꯣꯏꯅ ꯍꯧꯖꯤꯛ ꯊꯤꯡꯉꯁꯦ ꯑꯗꯨꯒꯤꯗꯃꯛꯇ
ꯈꯜꯂꯨꯔꯒ ꯌꯥꯝ ꯇꯜꯂꯦ
ꯑꯗꯨꯗ ꯃꯊꯛꯇ ꯄꯥꯏ ꯑꯣ ꯃꯊꯛꯇꯣ ꯄꯥꯏꯔ ꯂꯣꯏꯔꯦ ꯀꯔꯤ ꯀꯔꯤ ꯋꯥꯅꯤꯡꯉꯥꯏ ꯂꯩꯕ꯭ꯔꯣ
ꯑꯦ ꯃꯊꯛꯇ ꯄꯥꯏꯕꯁꯦ ꯑꯦ ꯄꯩꯁꯥ ꯀꯌꯥꯃꯨꯛ ꯌꯥꯝꯃꯦ ꯅꯪ ꯈꯪꯁꯨ ꯈꯪꯗꯅ
ꯑꯦ ꯈꯥꯡꯗꯦ ꯑꯗꯨꯕꯨꯗꯤ ꯂꯤꯁꯤꯡ ꯑꯅꯤꯗꯤ ꯍꯦꯜꯂꯝꯗꯧ ꯃꯥꯜꯂꯦ
ꯄꯥꯏꯕꯩꯗꯣ
ꯑ ꯆꯤꯡꯒ ꯃꯅꯨꯡ ꯆꯪꯕꯗꯣ ꯃꯣꯏꯅ ꯍꯥꯏꯅꯔꯤꯁꯦ ꯂꯤꯁꯤꯡ ꯑꯅꯤ ꯂꯤꯁꯤꯡ ꯃꯉꯥ ꯐꯥꯎꯅꯤ ꯍꯥꯏ ꯈꯨꯗꯛꯇ ꯀꯛꯈꯒꯗꯤ
ꯑꯩꯈꯣꯏ ꯑꯩꯈꯣꯏꯔꯣꯝꯗ ꯍꯥꯏꯁꯤꯅ ꯑꯩꯈꯣꯏ ꯍꯧꯖꯤꯛꯇꯤ ꯑ ꯑꯥꯗꯒꯤ ꯆꯤꯡꯗ꯭ꯔꯦꯅ ꯍꯥꯟꯅꯒꯤ ꯑꯩꯈꯣꯏꯒꯤꯅ ꯍꯥꯟꯅ ꯁꯤꯖꯤꯟꯅꯕ ꯑꯗꯨꯗ ꯁꯤꯖꯤꯟꯅꯗ꯭ꯔꯦ ꯅꯛꯄꯗꯣ ꯑꯩꯈꯣꯏ ꯑꯩꯈꯣꯏ ꯂꯩꯀꯥꯏꯒꯤ ꯑꯗꯨꯝ ꯅꯛꯄꯗꯣ ꯑꯩꯈꯣꯏ ꯖꯒꯥ ꯁ꯭ꯋꯥꯏꯗ ꯑꯗꯨꯝ ꯐꯪꯉꯅꯤ ꯍꯥꯏꯕꯅꯦ ꯄꯤꯔꯅꯤ ꯍꯥꯏꯕꯅꯦ
ꯑꯥ
ꯑꯗꯨꯒꯤ ꯑꯁ ꯆꯥꯎꯈꯠꯈ꯭ꯔꯕꯅꯤꯅꯀꯣ ꯑꯩꯈꯣꯏꯔꯣꯝ ꯁꯤꯁꯦ ꯆꯥꯎꯈꯠꯈ꯭ꯔꯕꯅꯤꯅ ꯃꯈꯥꯒꯁꯦ ꯆꯠꯅꯔꯔꯣꯏꯅꯦ ꯃꯊꯥꯛ ꯈꯛꯇ ꯄꯥꯏꯔꯔꯅꯤꯅꯦ
ꯆꯥꯎꯈꯠꯂꯕꯅꯤꯅ ꯃꯈꯥ ꯂꯝꯕꯤ ꯆꯠꯇ꯭ꯔꯦ ꯍꯥꯏꯕ ꯃꯥꯅꯦ ꯃꯥꯅꯦ ꯍꯣꯏ ꯆꯥꯎꯈꯠꯂꯕꯅꯤꯅ ꯆꯨ ꯍꯥꯏꯕ ꯌꯥꯏꯌꯦ ꯑꯗꯨꯋꯨ ꯎꯄꯥꯏ ꯂꯩꯇꯕꯒꯤ ꯁꯨ ꯍꯥꯏ ꯌꯥꯏ ꯑꯅꯤꯀꯣ ꯑꯃꯈꯛꯇ ꯍꯥꯏꯕ ꯌꯥꯔꯦ ꯑꯅꯤ ꯍꯥꯏꯗꯧꯕꯅꯤ
ꯑꯍꯣꯏ ꯑꯃꯔꯣꯝꯗ ꯍꯥꯏꯔꯗꯤ ꯑ ꯑꯗꯨ ꯑꯩꯅ ꯍꯥꯏ ꯍꯥꯏꯅꯤꯡꯕꯗꯤꯀꯣ ꯆꯥꯎꯈꯠꯇꯕꯩ ꯕꯤ ꯍꯥꯏꯕꯗꯤ ꯆꯥꯎꯈꯠꯇꯕꯒꯤ ꯆꯥꯎꯈꯠꯇꯕꯩ ꯏꯔꯥꯡ ꯇꯧꯔꯛꯏꯅꯦ ꯅꯠꯇ꯭ꯔꯥ
ꯉꯥꯎꯒꯅꯨ
ꯑꯁꯦꯡꯕꯕꯨ ꯍꯥꯏꯔꯗꯤ ꯑꯗꯨꯅ ꯑꯩꯅ ꯎꯜꯇꯥꯗ ꯍꯥꯏꯕ ꯋꯥꯅꯤꯗ
ꯎꯝ ꯑꯁ ꯃꯁꯤ ꯑ ꯑꯩꯈꯣꯏ ꯉꯥꯡꯅꯕ ꯂꯣꯏꯔꯒꯅꯦ
ꯍꯣꯏ
ꯉꯥꯡꯅꯕ ꯂꯣꯏꯔꯒ ꯑꯩꯒꯤ ꯉꯥꯡꯅꯕ ꯌꯥꯕ ꯑꯃꯗꯣ
ꯍꯣꯏ
ꯑꯗꯨꯗꯣ ꯍꯣꯡꯉꯒꯦ ꯑꯩ ꯅꯍꯥꯟ ꯄꯥꯏꯔꯝꯕꯗꯣ
ꯎꯝ
ꯑ ꯑꯗꯨ ꯑꯗꯨꯗ ꯑꯣꯏꯅ ꯑꯩ ꯑꯩꯈꯣꯏ ꯉꯥꯡꯅꯔꯁꯤ ꯆꯦ ꯍꯥꯏꯕꯗꯨꯨ ꯁꯤꯗꯤ ꯁꯦꯡꯅ ꯇꯥꯗꯕ ꯑꯩꯒꯤ ꯑꯃꯗꯨꯗꯤ ꯀꯩꯝ ꯇꯧꯗꯦꯕꯀꯣ
ꯌꯥꯕ꯭ꯔꯕ ꯗꯨꯗꯁꯨ ꯌꯥꯒꯦꯔ
ꯌꯥꯗ꯭ꯔꯗꯤ ꯀꯩꯅꯣꯍꯦ ꯃꯤ ꯌꯥꯅꯅꯕ ꯁꯦꯝꯃꯛꯏꯅꯦ
ꯏꯁ ꯅꯪ ꯅꯪꯅ ꯍꯥꯟꯅ ꯅ ꯑꯗꯨꯗ ꯑ ꯁꯤꯖꯤꯟꯅꯕ ꯌꯥꯗꯦ ꯍꯥꯏꯈꯤꯗ ꯑꯗꯨꯁꯤꯡ ꯄꯥꯏꯕꯁꯤꯡꯗꯨ ꯁꯤꯖꯤꯟꯅꯕ ꯌꯥꯗꯦꯗꯤ ꯍꯥꯏꯕꯅꯦ ꯈꯪꯗꯦ ꯅꯪꯒꯤ ꯌꯥꯔꯝꯃꯗꯤ ꯎꯝ ꯗꯥꯎ ꯌꯥꯔꯦꯅꯦ
ꯍꯌꯦꯡ ꯅꯨꯡꯗꯥꯡ ꯆꯠꯇꯣꯏꯁꯦ
ꯎꯝ
ꯍꯪꯆꯤꯠꯁꯦ ꯑꯩꯈꯣꯏ ꯐꯝꯃꯤꯟꯅꯕ ꯂꯣꯏꯔꯒ ꯉꯥꯡꯃꯤꯟꯅꯕ ꯂꯣꯏꯔꯒ ꯑꯩꯁꯦ ꯈꯤꯗꯪ ꯀꯣꯏꯁꯤꯔꯅ ꯈꯟꯕ ꯐꯤꯔꯣꯟ ꯈꯔ ꯂꯧꯒꯗꯧ ꯂꯩꯕ ꯌꯥꯕꯨ ꯌꯥ ꯃꯇꯝꯕꯨ ꯂꯩꯔꯒꯗꯤ ꯌꯥꯕꯨꯀꯣ
ꯑꯣꯏ ꯂꯧꯋꯣ ꯂꯧ ꯂꯧꯒꯗꯧꯕꯅꯦ ꯅꯣꯡꯃ ꯐꯗꯣꯛ ꯂꯥꯛ ꯆꯠꯄꯅꯤꯅꯀꯣ ꯂꯧꯋꯣ ꯂꯧꯋꯣ ꯅꯪ ꯄꯩꯁꯥꯀ ꯗ꯭ꯔꯀꯥꯔ ꯂꯩꯔꯗꯤ ꯍꯣꯏ ꯍꯣꯏ ꯗ꯭ꯔꯀꯥꯔ ꯂꯩꯔꯗꯤ ꯊꯥꯔꯛꯀꯦ
ꯑꯆꯥ ꯑꯊꯛꯀꯤ ꯂꯩꯅꯤꯡꯉꯦ ꯍꯣꯏ ꯑ ꯏꯔꯨꯖꯕꯒꯤ ꯁꯝ ꯂꯨꯖꯕꯒꯤꯗꯣ
ꯎꯝ
ꯑꯩ ꯑꯗꯨꯁꯨ ꯂꯩꯒꯗꯧꯕ ꯂꯩꯌꯦ ꯑꯗꯨꯁꯨ ꯂꯣꯏ ꯂꯣꯏꯁꯤꯜꯂꯦ ꯈꯪꯗ꯭ꯔꯦꯅꯦ ꯑꯩ ꯑꯗꯨꯋꯥꯏꯗ ꯂꯥꯛꯑꯒ ꯑꯁꯤꯁꯤꯡꯁꯤꯅ ꯍꯦꯟꯅ ꯂꯨꯝꯕ ꯇꯥꯒꯗ꯭ꯔꯥ
ꯂꯣꯝꯃꯁꯨ ꯀꯥꯏꯗꯦꯅ ꯅꯪ ꯏꯁ ꯀꯌꯥꯝ ꯂꯨꯝꯒꯗꯧꯅꯣ ꯀꯦꯖꯤ ꯀꯦꯖꯤ ꯀꯥ ꯃꯉꯥ ꯇꯔꯨꯛꯁꯨ
ꯑꯩ ꯑꯩ ꯍꯟꯗꯛ ꯅꯣꯏꯔꯣꯝꯗ ꯊꯣꯛꯀꯗꯧꯕꯗꯣ
ꯎꯝ
ꯑꯩꯒꯤ ꯄꯣꯠ ꯃꯌꯥꯝ ꯄꯨꯔꯛꯀꯅꯤ ꯑꯗꯨꯒ ꯅꯣꯏꯗ ꯊꯝꯒꯅꯤ ꯀꯔꯤꯒꯨꯝꯕ ꯑꯩ ꯑꯗꯨꯗ ꯆꯠꯊꯕ ꯐꯪꯕ ꯇꯥꯔꯒꯗꯤ ꯑꯩꯒꯤ ꯐꯤꯔꯣꯟꯜꯗꯣ ꯑꯥꯎ ꯃꯊꯛꯇ ꯄꯥꯏꯕꯗꯣ ꯑꯗꯨꯗ ꯄꯥꯏꯒꯗꯧꯕꯗ ꯄꯣꯠ ꯂꯨꯝꯃꯟꯕ ꯌꯥꯗꯦꯕꯀꯣ
ꯎꯝ ꯍꯣꯏ ꯍꯣꯏ ꯌꯥꯏꯌꯦ ꯑꯗꯨꯁꯨ ꯍꯥꯏꯕꯗꯤ ꯈꯤꯇꯪ- ꯈꯤꯇꯪ ꯀꯣꯞ ꯍꯥꯞ ꯍꯥꯏꯕꯗꯤ ꯁꯤꯖꯤꯟꯅꯗꯕ ꯄꯣꯠꯆꯩꯒꯨꯝꯕ ꯐꯤꯔꯣꯟꯒꯨꯝꯕ ꯍꯥꯞꯇꯕ ꯐꯤꯔꯣꯟ
ꯅꯣꯏꯗ ꯊꯝꯍꯧꯔꯒ ꯑꯩꯅ ꯑꯃꯨꯛ
ꯅꯪꯅꯣ ꯍꯥꯏꯕꯗꯤ ꯍꯌꯦꯡ ꯋꯥꯏ ꯍꯣꯏ ꯌꯥꯏꯌꯦ- ꯌꯥꯏꯌꯦ ꯑꯗꯨ ꯀꯥꯏꯗꯦ ꯑꯩꯈꯣꯏ ꯑꯩꯅ ꯂꯩꯕ ꯀꯥꯗꯨꯗꯤ ꯆꯥꯎꯕꯅꯤꯅꯀꯣ ꯌꯥꯏ
ꯆꯥꯎꯗꯦ ꯍꯥꯏꯕꯗꯤ ꯈꯪꯉꯦ ꯎꯄꯥꯏ ꯂꯩꯇꯕ ꯑꯥ ꯃꯈꯥꯗ ꯐꯃꯨꯡ ꯃꯈꯥꯗꯁꯨ ꯏꯟꯁꯤꯟꯕ ꯇꯥꯔꯦ
ꯖꯒꯥ ꯂꯩꯌꯦ ꯃꯊꯛꯇ ꯑꯩꯒꯤ ꯀꯥ ꯍꯥꯏꯕꯗꯤ ꯃꯊꯛꯇ ꯗꯖꯒ ꯌꯥꯝ ꯍꯥꯡꯉꯦꯅ ꯍꯥꯏꯗꯨꯗꯤ ꯁꯤꯖꯤꯟꯅꯒꯗꯧꯕ ꯄꯣꯠ ꯆꯩꯩꯅꯗꯕꯅꯤꯅ ꯊꯥꯞꯄꯁꯨ ꯀꯥꯏꯗꯦꯗ
ꯎꯝ
ꯅꯨꯡꯉꯥꯏꯔꯅꯤ ꯑꯗꯨꯗ ꯂꯥꯛꯑꯒꯗꯤ ꯑꯩꯈꯣꯏꯅ ꯆꯥꯅꯤꯡꯕ ꯊꯛꯅꯤꯡꯕ ꯂꯣꯏꯅ ꯂꯩꯔꯅꯤ
ꯍꯣꯏ
ꯑꯗꯨꯒ ꯀꯣꯏꯕꯁꯨ ꯐꯪꯉꯅꯤ
ꯎꯝ ꯈꯪ ꯄꯣꯠꯇꯦꯗ ꯁꯤꯗ ꯂꯥꯛꯑꯒꯅꯨꯄꯤ ꯀꯣꯏꯗꯣꯏꯔ
ꯗꯤ ꯀꯣꯏꯕ ꯂꯣꯏ ꯂꯣꯏꯈ꯭ꯔꯦ ꯍꯧꯖꯤꯛꯁꯦ ꯑ ꯑꯗꯨꯋꯥꯗ ꯑꯃꯨꯛ ꯀꯣꯏꯕ ꯍꯥꯏꯕꯗꯨꯅꯤ ꯅꯣꯏ ꯂꯩꯐꯝ ꯅꯣꯏ ꯂꯩꯐꯝꯗꯨꯗꯗꯤ ꯅꯠꯇꯦ ꯀꯣꯏꯗꯧꯁꯦ ꯑꯩꯅ ꯂꯩꯐꯝꯗꯨꯗꯅꯦ ꯑꯩꯅ ꯇꯝꯒꯗꯧꯕ ꯃꯐꯝꯗꯣ ꯑꯗꯨꯗ ꯀꯩꯀꯩ ꯀꯣꯏꯕ ꯌꯥꯕ ꯃꯐꯝ ꯂꯩꯕ꯭ꯔꯥ ꯍꯥꯏꯐꯦꯠꯇꯪ ꯌꯦꯡ ꯇꯥꯔꯦ ꯑꯗꯨ ꯑꯗꯨ ꯈꯛꯇꯨꯁꯨ ꯅꯠꯇꯦ ꯑꯗꯨ ꯑꯅꯛꯄ ꯈꯣꯏꯒꯦ ꯑꯅꯛ ꯑ ꯈꯣꯏꯁꯦ
ꯎꯝ
ꯎꯝ ꯑꯅꯛꯄ ꯀꯣꯏꯔꯁꯨ ꯂꯣꯏ ꯀꯣꯏꯊꯒꯦꯁꯦ ꯀꯥꯟꯅꯗꯦ
ꯑꯥ ꯅꯣꯏ ꯂꯩꯔꯕꯅꯤꯅ ꯈꯣꯏꯁꯨ ꯀꯣꯏꯔꯛꯄ ꯌꯥꯏꯅ ꯅꯣꯡꯃ ꯐꯥꯗꯣꯛꯇꯤ
ꯍꯣꯏ ꯀꯩꯒꯨꯝꯕ ꯑꯩ ꯑꯗꯨꯗ ꯆꯠꯇꯕ ꯐꯪꯕ ꯇꯥꯔꯒꯗꯤ
ꯎꯝ
ꯒꯥꯔꯤ ꯑꯃ ꯂꯩꯒꯅꯤ ꯒꯥꯔꯤ ꯑꯃ ꯂꯩꯔꯒ ꯊꯧꯗꯣꯛ ꯊꯧꯖꯤꯟ ꯇꯧꯅꯕ ꯅ ꯅꯣꯏꯗ ꯂꯥꯛꯅꯕ
ꯌꯥꯏꯌꯦ ꯇꯨꯁꯨ
ꯎꯝ ꯅꯠꯇ꯭ꯔꯗꯤꯅꯦ ꯒꯔꯤ ꯅꯠꯇ꯭ꯔꯗꯤ ꯀꯩ ꯍꯥꯏꯗꯣꯏꯅꯣ ꯆꯠꯊꯣꯛ ꯆꯠꯁꯤꯟꯗ ꯈꯤꯇꯪ ꯕꯦꯔꯥ ꯑꯣꯏꯒꯅꯤꯕ ꯀꯣꯏꯊꯣꯛ ꯀꯣꯏꯁꯤꯟꯁꯦ
ꯑꯗꯨ ꯘꯔꯤ ꯂꯩꯔꯁꯨ ꯂꯝꯕꯤꯗ ꯅꯨꯡꯉꯥꯏꯇꯕꯅꯦꯈꯣ ꯑꯍꯣꯏ ꯑꯗꯨꯁꯨ ꯒꯥꯔꯤꯗꯤ ꯅꯨꯡꯉꯥꯏꯇꯕꯅꯦꯀꯣ ꯍꯥꯏꯗꯤ ꯅꯣꯡ ꯐꯥꯗꯣꯛ ꯁꯨꯇꯤꯒꯨꯝꯕꯗꯤ ꯅꯣꯡ ꯍꯨꯝ ꯃ ꯅꯨꯃꯤꯠ ꯍꯨꯝꯅꯤ ꯃꯔꯤꯒꯨꯝꯕꯗꯤ ꯂꯧꯕ ꯌꯥꯏꯌꯦꯅ ꯅꯣꯏꯁꯨ ꯑꯥꯗ ꯗꯤ ꯅꯨꯡꯇꯤꯒꯤ ꯆꯠꯀꯗꯧꯕ ꯅꯠꯇꯦꯅ
ꯎꯝ ꯁꯨꯇꯤ ꯃꯇꯝꯁꯨ ꯂꯩꯒꯅꯤ
ꯎꯝ
ꯍꯥꯏꯗꯤ ꯃꯣꯏꯗꯤ ꯀꯩꯅꯣꯒꯤꯅꯤꯅꯀꯣ
ꯎꯝ
ꯁꯨꯇꯤꯁꯨ ꯌꯥꯝꯒꯅꯦꯕ
ꯍꯣꯏ ꯍꯣꯏ
ꯑꯗꯨꯒꯤ ꯃꯗꯨꯒꯤ ꯁꯨꯇꯤ ꯈꯛꯇ ꯅꯠꯇꯦ ꯃꯣꯏꯒꯤ ꯃꯣꯏ ꯂꯝꯒꯤ ꯁꯨꯇꯤꯁꯨ ꯐꯪꯒꯅꯤ
ꯎꯝ
ꯑꯗꯨꯒꯥ ꯑꯥ ꯃꯊꯛꯀꯤ ꯁꯨꯇꯤꯁꯨ ꯐꯪꯒꯅꯤ
ꯍꯣꯏ
ꯑꯗꯨ ꯇꯥꯔꯒꯗꯤ ꯃꯌꯥꯝ ꯄꯨꯜꯂꯦꯗꯅꯀꯣ
ꯍꯣꯏ ꯑ ꯁꯨꯇꯤ ꯑꯗꯨꯝ ꯐꯪꯕꯅꯦ ꯑꯩꯈꯣꯏ ꯍꯣꯏ ꯑꯩꯈꯣꯏꯗꯤ ꯍꯥꯏꯕꯗꯤ ꯀꯨꯝꯍꯩꯒꯨꯝꯕ ꯀꯔꯤ ꯀꯔꯤ ꯌꯥꯎꯕꯅꯦꯅꯀꯣ ꯍꯦ ꯁꯨꯃꯥꯏ ꯍꯥꯏꯔꯒ ꯅꯠꯇ ꯅꯠꯇꯦꯅꯦ ꯑꯥꯔꯣꯝꯗꯒ ꯅꯪ ꯍꯧꯖꯤꯛ ꯆꯠꯀꯗꯧꯕ ꯃꯐꯝꯗ ꯁꯨꯇꯤꯁꯦ ꯄꯥꯛꯄꯤꯒꯟ ꯗꯦ ꯍꯥꯏꯕꯅꯦ
ꯇꯤ ꯄꯛꯄꯤꯒꯟꯗꯦ ꯍꯥꯏꯌꯦ
ꯍꯣꯏ ꯍꯥꯏꯕꯗꯤ ꯏꯃꯥꯟꯅꯕꯤꯁꯤꯡ ꯏꯃꯥꯟꯅꯕꯤꯁꯤꯡ ꯑꯥꯗ ꯇꯝꯂꯛꯄꯅꯤꯅꯦ ꯏꯁ ꯏꯃꯥꯟꯅꯕꯤꯁꯤꯡ ꯏꯃꯥꯟꯅꯕꯁꯤꯡꯅ ꯂꯣꯏꯅ ꯑꯗꯨ ꯃ ꯐꯝꯗꯗꯤ ꯅꯠꯇꯦ ꯑꯗꯨꯁꯨ ꯃ
ꯃꯗꯨ ꯃꯐꯝꯗ ꯅꯠꯇ꯭ꯔꯗꯤ ꯑꯗꯨꯝ ꯍꯥꯏꯕ ꯌꯥꯗꯦ ꯃꯔꯝꯗꯤꯅꯦ ꯃꯣꯏꯗꯨꯗꯤ ꯃꯣꯏ ꯃꯣꯏ ꯂꯝꯒꯤ ꯅꯠꯇꯦꯕ
ꯑꯣ ꯑꯠꯆꯥ ꯑꯠꯆꯥ ꯑꯣ ꯑꯩꯅ ꯋꯥꯈꯜ ꯑꯩ ꯑꯣ
ꯐꯪꯒꯅꯤꯗ
ꯑꯣ ꯑꯩꯅ ꯋꯥꯈꯜ ꯑꯩꯒꯤ ꯋꯥꯈꯜꯁꯤꯅ ꯑꯥꯗ ꯃꯣꯏ ꯥ ꯂꯥ ꯂꯩꯐꯝꯒꯤ ꯑꯥ ꯂꯩꯕ ꯃꯐꯝꯁꯤꯒꯤ ꯑꯗꯨꯔꯅ ꯈꯟꯕ
ꯎꯝ
ꯑꯣ ꯅꯠꯇ꯭ꯔꯗꯤ ꯐꯪꯒꯅꯦꯗ ꯑꯗꯨꯗꯤ ꯍꯥꯏꯕꯗꯤ ꯍꯥꯏꯌꯦꯕꯒꯨꯝ ꯑꯩꯈꯣꯏꯒꯤ ꯑꯁ ꯍꯥꯟꯅ ꯐꯪꯈꯤꯌꯣꯅꯦ ꯋꯥꯈꯜ ꯑꯥ ꯋꯥꯈꯜ ꯑꯥꯗ ꯁꯥꯒꯠꯈꯤꯅꯨ
ꯑꯁ ꯑꯩꯗꯤ ꯑꯗꯨꯗꯣ ꯌꯥꯝ ꯂꯩꯅꯤꯡꯉꯤ
ꯋꯥꯈꯜꯅ ꯋꯥꯈꯜꯅ ꯗꯣꯂꯥꯟ ꯁꯥꯏꯌꯦ ꯍꯥꯏꯗꯨꯔꯥ
ꯀꯌꯥꯃꯨꯛ ꯁꯥꯗꯦ ꯍꯥꯏꯌꯦ ꯑꯗꯨꯒ ꯂꯝꯗꯨꯁꯨ ꯌꯥꯝ ꯅꯥꯟꯕ ꯂꯝ ꯑꯃꯅꯦ
ꯍꯣꯏ ꯑꯁ ꯃꯣꯏꯒꯤꯁꯦ ꯍꯥꯏꯗꯤ ꯕꯦꯕꯥꯔꯒꯨꯝꯕ ꯒꯥꯔꯤ ꯊꯧꯕꯒꯤ ꯃꯨꯛ ꯍꯣꯏ
ꯇꯥꯕ ꯉꯥꯛꯇꯅꯦ
ꯑꯗꯨ ꯑꯣꯏꯔꯁꯨ ꯃꯣꯏꯒꯤ ꯃꯤꯁꯤꯁꯨ
ꯒ꯭ꯌꯥꯟ ꯇꯥꯕꯅꯦ ꯑꯣ ꯃꯣꯏ ꯒꯥꯔꯤ ꯊꯧꯕ꯭ꯔꯖꯨꯅꯦ
ꯍꯣ ꯍꯣ
ꯆꯨꯝꯗ꯭ꯔꯤꯡ ꯂꯦꯞꯄꯅꯦ ꯊꯣꯛꯆꯤꯟ ꯇꯧꯕꯖꯥꯠꯇꯣ ꯇꯧꯗꯦ
ꯍꯣ ꯑꯗꯨꯒꯕꯨꯗꯤ ꯀꯣ ꯐꯩꯌꯦ
ꯌꯥꯝ ꯐꯩ ꯑꯗꯣ ꯈꯜꯂꯨꯔꯒꯗꯤ ꯑꯗꯨꯒꯤꯁꯨꯅꯦ ꯑꯩꯅ ꯂꯩꯅꯤꯡꯉꯤ ꯗꯣ ꯆꯥꯎꯈꯠꯄ ꯂꯝꯅꯤꯅꯀꯣ
ꯎꯝ
ꯑꯩꯈꯣꯏꯁꯨ ꯆꯥꯎꯈꯠꯄ ꯃꯇꯧꯗꯣ ꯇꯝꯕ ꯗꯔꯀꯥꯔ ꯇꯥꯏꯌꯦꯕ ꯈꯪꯕ꯭ꯔꯥ
ꯍꯣ ꯍꯣ ꯍꯣꯏ
ꯍꯧꯎꯖꯤꯛ ꯈꯔ ꯏꯪꯒ꯭ꯔꯦ ꯅꯨꯡꯉꯥꯏ
ꯑꯩꯈꯣꯏꯁꯨ ꯏꯪꯉꯦꯗ ꯉꯁꯤꯗꯤ ꯉꯔꯥꯡꯗꯒꯤ ꯍꯥꯏꯔꯗꯤ ꯉꯁꯤꯅ ꯈꯔ ꯏꯪꯕꯒꯨꯝ ꯇꯧꯋꯦ ꯉꯔꯥꯡꯅ ꯍꯦꯟꯅ ꯁꯥꯏꯌꯦ
ꯎꯝ ꯅꯣꯡ ꯆꯨꯗ꯭ꯔꯣ ꯅꯣꯏꯔꯣꯝꯗ
ꯉꯔꯥꯡ ꯅꯨꯡꯗꯥꯡ ꯐꯠꯖꯅ ꯆꯨꯕꯅꯦ